ꯑ ꯇꯥꯏ
ꯑꯣ ꯑꯣ ꯀꯩꯗꯧꯔꯤꯒꯦ
ꯑꯁ ꯍꯤꯄꯒ ꯂꯩꯗ ꯏ ꯇꯗꯤ
ꯑꯣ ꯑꯩꯗꯤ ꯀꯣꯏꯆꯠ ꯆꯠꯂꯒ ꯑꯗꯨꯝ ꯍꯤꯞꯄꯒ ꯑꯗꯨꯝ ꯇꯨꯝꯕ ꯑꯗꯨꯝ ꯏꯗ
ꯑ ꯆꯥꯛꯇꯤ ꯆꯥꯔꯝꯃꯣ
ꯆꯥ
ꯑꯣ ꯑꯣ ꯐ ꯐ ꯃꯊ ꯍꯧ ꯆ
ꯉꯁꯤ ꯌꯦꯟꯗꯦꯝ ꯆꯥꯏ ꯌꯦꯟꯗꯦꯝ ꯆꯥꯏ ꯌꯦꯟꯗꯤ ꯅꯠꯇꯕ ꯌꯦꯟꯗꯦ
ꯑꯕ ꯁ ꯁ
ꯎꯝ ꯅꯗꯤ ꯀꯟꯖꯥꯡ ꯆꯥꯔꯒꯦ
ꯑꯁ ꯑꯩꯗꯤ ꯆꯥꯛ ꯆꯥꯗ꯭ꯔꯦꯗ ꯂ ꯑꯆꯥ ꯂꯥꯟꯗꯕ
ꯎꯝ ꯂꯥꯝꯗꯗꯤ ꯊꯦꯡꯅꯁꯨ ꯆꯥꯕ ꯌꯥꯏꯅꯦ
ꯎꯝ ꯇ
ꯍꯣꯔꯦꯟ ꯍꯣꯔꯦꯟ ꯄꯨꯡ ꯀꯌꯥꯗ ꯂꯩꯒꯦ ꯄꯨꯡ ꯀꯌꯥꯗ ꯂꯩꯒꯦꯕ ꯑꯣꯁ ꯍꯌꯦꯡꯅꯤꯅꯦ ꯑꯗꯨꯗꯤ ꯑꯌꯨꯛ ꯍꯌꯦꯡ ꯑꯌꯨꯛ ꯉꯟꯇꯥꯥꯔꯤꯅꯦ
ꯍꯣꯏ ꯇꯨꯝꯂꯒ ꯍꯧꯒꯠꯂꯒ ꯌꯦꯡꯒꯗꯕꯅꯤ
ꯎꯝ ꯇꯨꯝꯗꯕꯤꯗꯪ ꯉꯥꯏꯈ꯭ꯔꯗꯤ ꯎꯝ ꯌꯥꯔꯔꯣꯏ ꯑꯩꯁꯨ ꯌꯦꯡꯁꯤꯔꯅ ꯈꯟꯕꯅꯤꯅꯦ ꯑꯥꯔꯖꯦꯟꯇꯤꯅꯥ ꯅꯠꯇ꯭ꯔꯣ ꯑꯔꯖꯦꯟꯇꯤꯅꯥ ꯀꯅꯥ ꯑꯣꯏ ꯆꯂꯣ
ꯀꯕꯥꯗꯤ
ꯑꯣ ꯃꯣꯏꯗꯣ ꯍꯥꯏꯕ꯭ꯔꯥ
ꯃꯣꯏꯗ ꯈꯪꯗꯦꯗ ꯍꯥꯏꯗꯤ ꯐꯖꯅꯗꯤ ꯍꯩꯇꯦ ꯑꯗꯣ ꯀꯤꯄꯔꯗꯣ
ꯎꯝ ꯑꯣ ꯑꯥꯔꯖꯦꯟꯇꯤꯅꯥꯒꯤꯔꯣ ꯅꯠꯇ꯭ꯔꯒꯅ
ꯀꯕꯔꯗꯦꯅꯤ ꯏꯄꯥ
ꯑꯣ
ꯍꯧꯖꯤꯛꯇ ꯐꯥꯕꯀꯣ
ꯎꯝ
ꯉꯝꯕꯗꯤ ꯏꯂꯥꯏ ꯂꯥꯏꯅ ꯉꯝꯝꯕ ꯌꯥꯏꯗ
ꯃꯦꯁꯤ ꯂꯩꯔꯤꯁꯤꯗꯤ
ꯑ ꯃꯥꯅ
ꯑꯩꯈꯣꯟ ꯑꯅꯤ ꯑꯅꯤ ꯊꯣꯛꯏꯅꯦ ꯑꯩ ꯈꯣꯟꯖꯦꯜ ꯑꯅꯤ ꯊꯣꯛꯑꯦꯅꯦꯕ꯭ꯔꯣ ꯄꯁꯨ ꯀꯥꯏꯗꯧꯅꯤꯗ ꯉꯁꯤꯗꯤ ꯀꯩꯀꯩ ꯊꯕꯛ ꯇꯧꯔꯦ
ꯉꯁꯤꯗꯤ ꯑꯗꯨꯝ ꯂꯩꯔꯦ ꯇꯧꯗꯤ
ꯎꯝ ꯑꯩꯁꯨ ꯑꯗꯨꯝ ꯂꯩꯅꯦ ꯀꯣꯏꯕꯨ ꯆꯠꯇ꯭ꯔꯣ
ꯍꯈꯣꯏꯁꯨ ꯆꯠꯇꯦ ꯉꯁꯤꯗꯤ ꯑꯁ
ꯎꯝ ꯑꯩꯁꯨ ꯆꯠꯇ꯭ꯔꯦ ꯃꯇꯝ ꯆꯠꯅꯤꯡꯗꯕ ꯑꯗꯨꯝ ꯌꯨꯝꯗ ꯇꯨꯝꯃꯒ ꯆꯥꯕꯒꯅꯤ
ꯎꯝ ꯎꯝ ꯑꯩꯁꯤꯡꯅꯦ
ꯎꯝꯝ
ꯉꯔꯥꯡꯒꯤꯗꯤ ꯑꯌꯨꯛꯒꯤꯗꯤ ꯌꯥꯝꯕ꯭ꯔꯥ ꯉꯁꯤ ꯑꯌꯨꯛ
ꯑꯣ ꯑꯗꯨꯗꯣ ꯑꯩ ꯌꯦꯡꯉꯦ ꯇꯧꯕꯅꯤ ꯇꯨꯝꯅꯤꯡ ꯃꯟꯕꯒꯤ ꯑꯗꯨꯝ ꯏꯆꯦ ꯏꯆꯦ ꯑꯣꯏꯅ ꯌꯦꯡꯍꯟꯗ꯭ꯔꯦ ꯑꯩꯅ ꯅꯦꯠ ꯐꯥꯎꯜ ꯆꯍꯜꯂꯦ
ꯉꯝꯗꯤ ꯉꯝ ꯃꯥꯂꯦ ꯑ ꯑꯗꯨꯗꯤ ꯑ ꯄ꯭ꯔꯣꯇꯣꯀꯣꯜꯗꯣ ꯉꯝꯅꯈ꯭ꯔꯦꯅꯦ ꯍꯧꯖꯤꯛ ꯉꯁꯤꯗꯤ
ꯍꯥꯏ ꯉꯁꯤ ꯑꯩ ꯍꯧꯛꯇꯤ ꯉꯝꯈ꯭ꯔꯦ
ꯎꯝ
ꯑ ꯅꯦꯛꯁꯇꯗꯤ ꯁꯤꯕ ꯉꯥꯏꯔꯒ ꯇꯥꯕ ꯃꯣꯏꯗꯤ
ꯎꯝ ꯄꯣꯔꯇꯨꯒꯥꯜ ꯍꯟꯗꯛ ꯃꯔꯛꯁꯤ ꯂꯧꯒꯗꯧ ꯃꯥꯟꯗ꯭ꯔꯦꯗ
ꯎꯜꯍꯧꯔꯣꯏꯗ ꯀꯔꯤꯒꯤ ꯕ꯭ꯔꯥꯟꯁ ꯂꯩꯔꯤꯅꯣ ꯀꯇꯥ
ꯐ꯭ꯔꯥꯟꯁ ꯐ꯭ꯔꯥꯟꯁꯇꯤ ꯊꯥꯖꯕ ꯑꯥꯔꯖꯦꯟꯇꯤꯅꯥꯁꯨ ꯊꯥꯖꯗꯦꯕ ꯃꯣꯏꯗꯣ ꯑꯣꯄꯣꯅꯦꯟ ꯍꯧꯖꯤꯛꯇꯤ ꯂꯥꯏ ꯂꯥꯏꯕ ꯄꯤꯔꯤꯕ ꯐꯥꯏꯅꯦꯜꯗ ꯀꯥꯗꯧ ꯃꯥꯥꯟꯂꯕ
ꯈꯪꯗ꯭ꯔꯤꯅꯦ ꯃꯣꯏꯁꯨ ꯍꯧꯖꯤꯔꯤꯛ ꯀꯟꯗꯗꯤꯀꯣ ꯑꯃ ꯂꯧꯕ ꯌꯥꯏꯌꯦ
ꯂꯧꯕ ꯌꯥꯏ ꯆꯥꯟꯁꯇꯤ ꯂꯩꯌꯦꯕ ꯑꯥꯔꯖꯦꯟꯇꯤꯅꯥꯗ
ꯍꯣꯏ
ꯃꯣꯏꯗꯤ ꯏꯁꯟꯅꯈ ꯈꯨꯗꯤꯡꯒꯤ ꯑꯗꯨꯝ ꯉꯝꯃꯦꯗꯅ
ꯎꯝ
ꯄꯣꯔꯇꯨꯒꯥꯜꯗꯤꯗꯨꯅꯁꯨ ꯅꯠꯇꯦ ꯗ꯭ꯔꯣ ꯇꯥꯕ꯭ꯔꯥ ꯀꯩꯅꯣ ꯇꯥꯕ꯭ꯔꯥ ꯑꯗꯨꯝ ꯇꯧꯋꯦꯕ
ꯍꯣꯏ ꯗ꯭ꯔꯣ ꯑꯅꯤ ꯇꯥꯕ ꯑꯅꯤ ꯉꯝ
ꯎꯝ ꯍꯝ
ꯅꯦꯛꯁꯇꯗꯤ ꯏꯁꯄ ꯏꯁꯄꯟꯅ ꯑꯗꯨꯝ ꯍꯥꯇꯣꯛꯄ ꯇꯥꯔꯦꯅꯦ
ꯁꯄꯦꯟ ꯀꯣ ꯌꯥꯝ ꯍꯥꯏꯌꯦꯅꯦ ꯃꯁꯨ ꯉꯔꯥꯡꯗꯣ ꯍꯥꯎ ꯑꯍꯨꯝ ꯆꯠꯂ
ꯑꯣꯏꯁ ꯀꯅꯥꯒ ꯁꯅꯕ ꯃꯁꯂꯤꯂꯤꯌꯥ ꯑꯣ ꯏꯁꯄꯦꯟꯗꯤ ꯑꯗꯨꯝ ꯍꯩꯕꯅꯤꯒ ꯏꯁꯄꯦꯟꯒ ꯐ꯭ꯔꯥꯟꯁ ꯑꯁꯤꯅꯤꯅ ꯕ꯭ꯔꯥꯖꯤꯜꯗꯤ ꯌꯥꯗꯕꯅꯤ
ꯔꯣꯖꯤꯌꯁꯨ ꯐꯣꯝ ꯂꯥꯛꯇꯅꯦ ꯍꯟꯗꯛꯇꯤ
ꯁꯤ ꯎꯗꯤꯤꯅꯤꯃ ꯈꯇꯅꯤꯗ
ꯍꯣꯏ ꯑꯗꯣ ꯃꯥꯁꯨ ꯐꯣ ꯃꯁꯁꯤ ꯁꯕ ꯌꯥꯒꯕ꯭ꯔꯥ
ꯎꯝ ꯑꯣ ꯀꯩꯒꯤ
ꯏꯟꯖꯔꯤ ꯂꯩꯕ ꯑꯃ
ꯎꯝ
ꯑꯗꯨꯒꯤ
ꯃꯥꯗꯤ ꯇꯨꯒꯜꯂꯦꯕ ꯇꯥꯁꯨ ꯇꯥꯒꯜꯂꯤ
ꯍꯣꯏ ꯐꯥꯔꯁ ꯍꯥꯐꯀꯨꯝꯕ ꯁꯥꯟꯅꯔꯗꯤ ꯁꯦꯀꯦꯟ ꯍꯥꯐꯇꯤ ꯑꯗꯨꯝ ꯆ ꯐ ꯑꯗꯨꯗꯤ ꯑꯗꯨꯝ ꯍꯥ
ꯇꯝꯀꯣꯁꯅ ꯁꯅꯥ ꯂꯣ ꯁꯅꯍꯟꯗ
ꯎꯝ ꯃꯥꯗꯣ ꯏꯟꯖꯨꯔꯤ ꯈꯔ ꯂꯩꯕꯅꯤꯅꯀꯣ ꯃꯣꯏꯒꯤ ꯇꯝꯗ
ꯎꯝ
ꯃꯥꯅ ꯐꯠꯍꯜꯂꯣꯏꯕ ꯑꯗꯨꯅ ꯃꯣꯏ ꯄꯥꯝꯅꯕꯒꯤ ꯥꯏꯔꯝꯅꯤ
ꯎꯝ
ꯃꯣꯏꯅ ꯒꯣ ꯑꯍꯨꯝꯒꯨꯝꯕ ꯎꯝ ꯒꯣꯜ ꯑꯍꯨꯝꯒꯨꯝꯕ ꯍꯥꯜꯂꯗꯤꯀꯣ ꯪ ꯍꯟꯒꯦ ꯅꯉꯁꯨꯦ ꯉꯝꯒꯅꯤꯕ ꯈꯪꯉꯗꯤ
ꯎꯝ ꯑꯗꯨꯅ ꯐꯔꯦꯗ ꯃꯊꯧꯋꯥꯏ ꯈꯔ ꯅꯨꯡꯉꯥꯏꯗ ꯁꯞꯕꯁꯤꯗꯤ ꯂꯩꯔꯒ ꯆꯪꯕ ꯆꯪꯕ ꯐꯪꯗ꯭ꯔꯗꯤ ꯑꯣ ꯍꯥꯏꯔꯣ ꯁꯞꯇꯤ ꯂꯩꯔꯒ ꯆꯪꯕ ꯐꯪꯗꯗꯤ ꯀꯅꯗꯦꯕ
ꯎꯝ
ꯁꯥꯟꯅꯗꯕꯒ ꯆꯞ ꯃꯥꯟꯅꯩꯕ
ꯎꯝ
ꯑꯁ ꯍꯌꯦꯡꯗꯤ ꯀꯥꯏ ꯆꯠꯀꯦꯔꯣ ꯀꯣꯏꯕ ꯆꯠꯒꯗ꯭ꯔꯣ
ꯍꯌꯦꯡ ꯑꯁ ꯑꯗꯨꯝ ꯂꯩꯔꯅꯤꯅ ꯑꯌꯨꯛ ꯐꯥꯎ ꯌꯦꯡꯔꯗꯤ ꯑꯗꯨꯝ ꯅꯨꯃꯤꯠ
ꯑꯝ ꯆꯨꯞꯄ ꯑꯗꯨꯝ ꯇꯣꯡꯈ꯭ꯔꯅꯤ ꯎꯝ ꯑꯩꯒ ꯆꯃꯅ ꯏꯩꯅ ꯅꯥꯡꯁꯨ ꯊꯕꯛꯁꯦ ꯑꯩꯁꯨ ꯇꯧꯗꯦ ꯇꯨꯝꯃꯒ ꯆꯥꯕ ꯈꯄꯦꯅꯤꯗ
ꯍꯣꯏ
ꯑꯗꯨꯗꯒꯤ ꯍꯦꯟꯅ ꯍꯩꯇ꯭ꯔꯦ ꯆꯥꯛ ꯆꯥꯕꯐꯣꯠ ꯇꯜꯂꯛꯄꯅꯤꯅꯦ
ꯎꯝ
ꯃꯦꯆꯤꯟ ꯑꯃ ꯂꯩꯔꯤꯁꯤꯔ ꯈꯪꯗꯦꯅꯤ
ꯀꯦ ꯆꯁꯨ ꯃ ꯂꯥꯛꯅꯤ
ꯎ ꯀꯥꯡ ꯌꯥꯝꯗ꯭ꯔꯣ ꯅꯣꯏꯗ
ꯑ ꯍꯧꯖꯤꯛ ꯅꯨꯡꯁꯤꯠ ꯐꯖꯅ ꯁꯤꯠꯂꯦ ꯑꯗꯨꯒꯤ ꯀꯥꯗꯤ ꯂꯩꯇ꯭ꯦ
ꯑꯣ ꯀꯥꯡ ꯂꯩꯇꯕꯅ ꯐꯕꯅꯤ ꯑꯁ ꯀꯥꯡ ꯌꯥꯝꯕꯅꯤꯅꯀꯣ ꯁꯤꯗꯗꯤ ꯑꯁ ꯃꯈꯣꯟꯒ ꯇꯥꯕ ꯌꯥꯗ꯭ꯔꯦ ꯑꯩꯗꯤ
ꯃꯥꯏꯗꯤ ꯂꯥꯛꯄ꯭ꯔꯥ
ꯎꯝ ꯃꯩꯗꯤ ꯑꯗꯨꯝ ꯔꯤꯒꯨꯂꯔꯅꯤꯗ ꯂꯥꯛ ꯅꯨꯡꯇꯤꯒꯤ ꯂꯥꯛꯏꯗ ꯃꯨꯠꯇꯦꯗ ꯈꯔ ꯃꯨꯜꯂꯗꯤ ꯑꯗꯨꯝ ꯑꯃꯨꯛ ꯂꯥꯛꯅꯤ ꯎꯝ
ꯑꯩꯈꯣꯏꯒꯤ ꯃꯐꯝꯁ ꯍꯧꯖꯤꯛ ꯃꯨꯠꯂꯤꯦ ꯅꯨꯡꯁꯤꯠ ꯁꯦꯠꯄꯅꯤꯅ ꯀꯣ
ꯑꯣ ꯑꯩꯈꯣꯏꯁꯤꯁꯨ ꯑꯗꯨꯝ ꯇꯧꯕꯅꯦ ꯅꯣꯡ ꯇꯨꯕꯗꯤ ꯂꯥꯛꯍꯟꯗꯦ ꯅꯨꯡꯁꯤꯠꯁꯨ ꯁꯤꯗꯗꯤ ꯑꯗꯨꯝ ꯂꯥꯛꯀꯟꯗꯦ ꯑꯗꯨ
ꯁꯤꯠꯁꯦꯅꯁꯤꯠꯀ
ꯎꯝ ꯎꯝ ꯅꯨꯡꯁꯤꯠ ꯁꯤꯜꯂꯤꯉꯩꯗ ꯃꯩ ꯊꯥꯗꯔꯒꯗꯤ ꯀꯩ ꯍꯥꯏꯁꯤꯔꯥ ꯀꯔꯟ ꯨꯝꯕ ꯆꯠꯂꯦꯕ ꯑꯗꯨꯏꯅꯤꯅꯦ
ꯎ
ꯎꯄꯥꯥꯟꯝꯕꯤꯒꯨꯝꯕ ꯇꯥꯈ꯭ꯔꯗꯤꯀꯣ ꯋꯥꯒꯨꯝꯕ
ꯎꯝ
ꯎꯝ ꯑꯗꯨꯅꯤ
ꯐꯨꯠꯕꯣꯜ ꯃꯇꯥꯡꯗꯨꯗꯤ ꯔꯤꯒꯨꯂꯔ ꯇꯧꯔꯗꯤ ꯐꯥꯗꯤ ꯐꯥꯗ
ꯑꯣ ꯃꯥꯏꯃ ꯄ꯭ꯔꯗꯤ ꯗꯥꯥꯋꯥꯜ ꯂꯩꯏꯇ ꯕꯤꯜ ꯂꯩ ꯇꯅꯤ
ꯑ
ꯉꯁꯤ ꯏꯔꯨꯕꯗꯀꯣ ꯏꯔꯨꯕ ꯂꯣꯏꯔꯕꯅꯦꯕ ꯑꯗ ꯉꯁꯤ ꯑꯩꯀꯣ ꯉꯁꯤ ꯉꯁꯥꯏ ꯏꯔꯨꯕꯗ ꯀꯠꯆ ꯍꯥꯀꯠꯆꯕꯅꯤꯗ ꯇꯧ ꯌꯧꯅꯔꯗꯤ ꯈꯪꯗꯕ ꯂꯨꯕ ꯂꯣꯏꯔꯒ ꯑꯩ ꯁꯥꯒꯠꯆꯕ ꯇꯤꯜꯍꯥꯏꯈꯨꯝꯕꯤ ꯄꯛꯄꯔꯥ ꯈꯪꯗꯦꯅꯦ ꯄꯞ ꯇꯔꯔꯤ ꯑꯗꯨꯝ ꯇꯔꯤꯗ ꯉꯥꯎꯔꯤꯦꯗ ꯍꯧꯖꯤꯛꯇꯤ ꯉꯥꯎꯃꯟꯕꯒꯤ ꯌꯥꯗ꯭ꯔꯦ
ꯑꯣ
ꯎꯝ ꯂꯥꯏ ꯀꯨꯝꯕꯤ ꯌꯥꯝꯕꯅꯤꯅ ꯑꯩꯈꯣꯏꯗꯗꯤ ꯑꯁ ꯁꯣꯔꯤ
ꯁꯂꯥꯒꯨꯝꯕꯤ ꯆꯨꯔꯗꯤ ꯁꯧꯔꯤꯒꯨꯝꯕꯗꯣ ꯇꯥꯏꯔꯗꯤ ꯐꯥꯕꯅꯦ
ꯎꯝ ꯑꯩꯗꯣ ꯍꯥꯒꯠꯆꯔꯁꯨ ꯑꯗꯨꯝ ꯑꯗꯨꯝ ꯂꯩꯈ꯭ꯔꯦꯕ ꯑꯁꯇ ꯄꯥꯏꯔꯨꯕꯗꯨꯗꯤ ꯌꯥꯔꯔꯣꯏꯕ ꯆꯥꯎ ꯆꯥꯎꯅ ꯀꯩ ꯍꯥꯏꯁꯤꯔ ꯨꯝꯕ ꯌꯥꯝ ꯊꯣꯛꯂꯛꯀꯅꯦꯕ
ꯁꯧꯒ꯭ꯔꯤꯗꯣ ꯅꯣꯏꯔꯒ ꯇꯩꯔꯗꯤ ꯐꯕꯅꯤ
ꯎꯝ ꯁꯧꯂꯤꯗꯤꯗꯝ ꯐꯔꯦ ꯎꯝ
ꯎꯝ
ꯍꯧꯖꯤꯛꯗꯤ ꯈꯔ ꯐꯔꯦꯗꯁ ꯃꯥꯏꯗ ꯐꯥꯎꯗ ꯊꯣꯛꯂꯛꯄꯅꯤꯅꯦ ꯉꯥꯡ ꯉꯥꯡꯉꯒ ꯌꯥꯝꯉ ꯈꯔꯗꯤ ꯈꯥꯡꯕ ꯇꯥꯕꯅꯤꯅꯦ
ꯎꯝ ꯎꯝ ꯅꯨꯄꯤꯗꯤ ꯀꯣꯏꯕ꯭ꯔꯥ ꯅꯪꯒꯤ
ꯍꯥꯥ
ꯅꯨꯄꯤ
ꯑꯗꯨ ꯑꯩꯔꯣ ꯀꯣꯏ ꯗꯦꯗ ꯀꯣꯏꯗꯦꯗ
ꯑꯗꯨꯗꯤ ꯆꯞ ꯃꯅꯥꯔꯅꯤ ꯁꯤꯁꯨ ꯀꯣꯏꯗꯦ
ꯇꯪꯃꯥ ꯃꯇꯝ ꯃꯥꯡꯅꯕꯅꯤ ꯆꯍꯤꯤ ꯀꯨꯟ ꯃꯉꯥ ꯀꯨꯟꯇꯔꯨꯛ ꯑꯗꯨꯒꯨꯝꯕꯗꯨ ꯁꯨꯔꯗꯤ ꯀꯣꯏꯕꯗꯤ ꯌꯥꯔꯦꯗ
ꯍꯥ
ꯍꯧꯖꯤꯛꯇꯤ ꯑꯉꯥꯡ ꯑꯣꯏꯔꯤꯕ ꯃꯇꯝ ꯃꯥꯡꯅꯕꯅꯤ
ꯎꯝ ꯑꯁ ꯑꯩꯁꯨ
ꯈꯔ ꯒ꯭ꯌꯥꯟ ꯇꯥꯅ ꯂꯩꯕꯅ ꯐꯕꯅꯤ ꯑꯥ
ꯎꯝ ꯅꯨꯄꯤ ꯑꯉꯥꯡꯗꯗꯤ ꯊꯋꯥꯏ ꯌꯥ ꯂꯩꯇꯦꯗ
ꯎꯝ
ꯀꯅ
ꯍꯧꯖꯤꯛ ꯅꯨꯄꯤ ꯀꯣꯏꯔꯒ ꯆꯦꯜꯂꯁꯦ ꯍꯥꯏꯔꯁꯤꯔ ꯅꯨꯄꯤꯗ ꯆꯦꯜꯂꯁꯦ ꯍꯥꯏꯔꯗꯤ ꯑꯦꯁ ꯎꯄꯥꯏ ꯂꯩꯗꯅ ꯑꯗꯨꯝ ꯃꯄꯥ ꯑꯣꯏꯕ ꯇꯥꯔꯦꯅ ꯑꯈꯪꯕ ꯁꯥꯗ꯭ꯔꯤꯉꯩꯁꯤꯗ ꯆꯦꯡꯈ꯭ꯔꯗꯤ ꯑꯩ ꯃꯥꯡꯉꯤ
ꯅꯪꯒꯤ ꯄꯨꯟꯁꯤꯅꯤꯅꯦ ꯅꯨꯡꯉꯥꯏꯕꯗꯤ
ꯎꯝ
ꯑꯃꯨꯛ ꯇꯨꯝꯕ ꯑꯃꯨꯛ ꯆꯥꯕ
ꯁꯤ ꯈꯛꯇꯅꯤ ꯅꯨꯄꯤꯗꯤ ꯍꯥꯏꯔꯗꯤ ꯅꯨꯡꯇꯤꯒꯤ ꯆꯥꯛ ꯊꯣꯡꯉꯦ ꯑꯗꯨꯗ ꯇꯧꯔꯤꯕ
ꯎꯝ
ꯑꯩ ꯄꯥꯈꯪꯒꯤ ꯄꯨꯟꯁꯤꯁꯨ ꯌꯥꯝ ꯋꯥꯕꯅꯤꯍꯦ
ꯃꯔꯥꯡ ꯃꯔꯥꯡ ꯗꯇꯤ ꯋꯥꯏꯕ ꯑꯗꯣ
ꯎꯝ ꯋꯥꯈꯜꯗꯀꯣ ꯈꯜꯂꯒ ꯑꯩ ꯀꯩ ꯍꯣꯠꯅꯔꯤꯁꯤꯒꯦ ꯑꯅꯤ ꯑꯗꯨꯝ ꯈꯟꯕꯅꯦꯕ
ꯑ
ꯎꯝ
ꯅꯨꯄꯤꯒꯤ ꯍꯦꯟꯅꯗꯤ ꯅꯨꯡꯉꯥꯏꯔꯤꯅꯤ ꯑꯩꯈꯣꯏꯅ
ꯍꯥꯥ
ꯅꯨꯄꯤꯒꯤ ꯍꯦꯟꯅꯗꯤ ꯑꯩꯈꯣꯏꯅ ꯅꯨꯡꯉꯥꯏꯌꯦꯕ
ꯎꯝ ꯑꯗꯨꯅꯦ ꯅꯨꯄꯤꯗꯤ ꯁꯥꯅꯤꯡꯂꯤꯕꯣ ꯅꯨꯄꯥ ꯑꯣꯏꯅ ꯄꯣꯛꯄꯁꯦ ꯌꯥꯝ ꯐꯩ
ꯍꯣꯏ
ꯎꯝ ꯏꯤꯁ ꯀꯥꯟꯅꯗꯦ ꯅꯣꯡꯃ ꯊꯦꯡꯅꯁꯦ ꯚꯥꯏ
ꯍꯣꯏ
ꯏꯗꯔꯣꯏ